ꯍꯥꯥ
ꯊꯣ
ꯇꯕ꯭ꯔꯣ
ꯇꯥꯏꯌꯦ
ꯀꯥꯏ ꯇꯧꯔꯝꯃꯤꯅꯣ
ꯑꯁ ꯆꯥꯛ ꯇꯣꯛꯑꯒ ꯁꯨꯝ ꯂꯩꯔꯝꯃꯤꯅꯦ
ꯌꯥꯝ ꯉꯂꯦ ꯅꯪꯗꯤꯌꯦ
ꯑ ꯑꯩꯈꯣꯏꯗꯤ ꯆꯥꯛ ꯆꯥꯛ ꯉꯟꯅ ꯆꯥꯏꯌꯦ
ꯀꯩꯀꯩ ꯌꯦꯟꯖꯥꯡ ꯆꯥꯔꯕ
ꯏꯁꯂꯥꯏ ꯋꯥ ꯀꯥꯡꯉꯧ ꯑꯃ ꯃꯥꯏꯔꯦꯟ ꯆꯝꯐꯨꯠ ꯑꯃ ꯊꯥꯡꯖꯤꯟ ꯃꯦꯠꯄ ꯑꯃ
ꯎꯝ
ꯑꯗꯒꯤ ꯑꯃꯅ ꯀꯔꯤꯅꯣ ꯎꯝ ꯎꯇꯤ ꯊꯣꯡꯕ ꯑꯃ
ꯎꯝ ꯂꯩꯍꯥꯎꯕ ꯉꯥꯛꯇꯅꯤ ꯑꯗꯨꯗꯤ
ꯉꯅꯦ ꯑꯍꯧꯕ ꯉꯥꯛꯇꯅꯦ ꯑꯩꯈꯣꯏꯗꯤ ꯉꯟꯅꯁꯨ ꯆꯥꯏ ꯍꯥꯎ ꯈꯥꯡꯕꯁꯨ ꯆꯥꯏ ꯑꯩꯈꯣꯏꯗꯤ
ꯅꯣꯡ ꯆꯨꯕꯔꯣ
ꯆꯨꯏꯌꯦ ꯏꯁ ꯉꯔꯥꯡ ꯑꯍꯤꯡ ꯗꯤ ꯍꯦꯛꯇ ꯅꯣꯡ ꯈꯨꯀꯟꯅꯅꯦ ꯑꯣ ꯉꯁꯤꯅ ꯅꯣꯡꯉꯥꯜꯂꯒ ꯈꯔꯗꯤ ꯆꯞꯄꯤ
ꯑꯣ
ꯂꯧꯕꯕꯨꯛꯀꯥꯁꯦ ꯏꯁꯤꯡ ꯄꯨꯛꯂꯪ ꯂꯪꯍꯧꯔꯣꯏ ꯉꯁꯤꯗꯤ ꯏꯁꯤꯡ ꯂꯩꯇꯦ ꯂꯩꯇꯦꯗꯣ
ꯊꯔꯣꯏ ꯇꯥꯏ ꯃ
ꯎꯪ ꯊꯔꯣꯏ ꯊꯣꯛꯂꯛꯑꯅꯤ ꯏꯁꯤꯡ ꯑꯀꯪꯕꯁꯤꯡꯗꯣ ꯍꯥꯟꯅ ꯀꯪ ꯀꯪꯅ ꯍꯨꯝꯖꯔꯣꯏ ꯊꯣꯛꯂ ꯑꯗꯨꯧ ꯉꯁꯤꯃꯛꯇꯤ ꯊꯣꯛꯂꯛꯑꯣ ꯍꯌꯦꯡꯒꯨꯝꯕ ꯍꯌꯦꯡ ꯃꯊꯪꯒꯨꯝꯕ ꯊꯣꯛꯂꯛꯀꯅꯤ
ꯎꯝ
ꯑꯗꯨ ꯑꯩꯈꯣꯏ ꯋꯥꯔꯁꯨ ꯉꯁꯤ ꯆꯪꯉꯨꯏꯕ ꯅꯦꯠꯄꯗ ꯂꯩꯕꯥꯛ ꯄꯤꯠꯂꯤ ꯁꯥꯥꯗꯤ ꯇꯧꯍꯧꯋꯤ ꯍꯌꯦꯡꯒꯨꯝꯕ ꯍꯌꯦꯡ ꯃꯊꯪꯒꯨꯝꯕꯗꯤ ꯆꯦꯟꯗꯨꯝ ꯐꯥꯎꯒꯠꯂꯛꯑꯅꯤ
ꯎꯝ ꯐꯔꯦ ꯎꯝ
ꯀꯥꯡꯆꯤꯛ ꯍꯦꯛ ꯃꯥꯏꯗꯕꯨ ꯀꯥꯡ ꯆꯤꯛ ꯁꯦꯠꯂꯛꯏꯅꯦ
ꯎꯝꯁ ꯅꯣꯡ ꯆꯨꯕꯁꯤꯗ ꯃꯣꯏꯁꯨ ꯃꯆꯤꯟꯖꯥꯛ ꯊꯤꯔ ꯍꯣꯏ
ꯍꯣꯏ ꯑꯩ ꯁꯨꯝ ꯍꯤꯞ ꯂꯩꯔꯤꯉꯩ ꯃꯥꯏꯁꯦ ꯇꯣꯡꯉ ꯆꯤꯛꯁꯤꯜꯂꯛꯄꯅꯦ
ꯎꯝ
ꯅꯩꯗꯤ ꯀꯩꯗꯧꯔꯤꯅꯣ
ꯑꯩꯗꯤ ꯀꯩꯅ ꯇꯧꯗꯗꯤ ꯁꯨꯝ ꯂꯩꯔꯝꯃꯤꯅꯦ
ꯊꯕꯛ ꯆꯠꯇꯣꯏ ꯅꯠꯇ꯭ꯔꯣ
ꯆꯥꯀꯅꯤ
ꯎꯝ ꯑꯁ ꯅꯣꯡꯒ ꯇꯥꯔꯗꯤ ꯅꯨꯡꯗꯤ ꯅꯨꯡꯉꯥꯏꯔꯣꯏꯗ
ꯎꯝ ꯎ ꯍꯥꯏꯗꯤ
ꯁꯥꯏꯀꯜꯗ ꯆꯠꯇꯣꯏ ꯅꯠꯇ꯭ꯔꯣ
ꯑꯥ
ꯁꯥꯏꯀꯜ ꯊꯧꯕꯅ ꯁꯥ ꯁꯥꯇꯤꯟ ꯇꯨꯞꯄꯁꯨ ꯑꯗꯨꯝ ꯋꯥꯗꯣꯏꯅꯤꯅꯦ
ꯑꯩꯗꯤ ꯍꯩꯕꯨ ꯍꯩꯔꯦꯗ ꯀꯨꯏꯅ ꯊꯧꯔꯛꯄꯒꯤ
ꯎꯝ ꯍꯩꯔꯝꯃꯅꯤ ꯑꯦꯛꯁꯄꯥꯔꯠ ꯑꯣꯏꯔꯦꯕ ꯐꯔꯦ ꯐꯔꯦ ꯃꯗꯨ ꯈ꯭ꯋꯥꯏ ꯐꯔꯝꯅꯤ ꯉꯔꯥꯡ ꯀꯥꯡ ꯀꯣꯏ ꯆꯠꯇ꯭ꯔꯣ
ꯆꯠꯇꯦ ꯗꯔꯀꯥ ꯀꯣꯏꯕꯗꯣ ꯆꯠꯇꯔꯦ ꯑꯩꯈꯣꯏꯁꯦ ꯂꯥꯛꯑꯦ ꯑꯗꯨꯒꯤ ꯆꯥꯛ ꯆꯥꯃꯤꯟꯅꯔꯦ ꯑꯗꯨꯒ ꯃꯆꯥꯒꯩꯗꯨꯒ ꯁꯥꯟꯅꯔ ꯂꯩꯔꯦ ꯑꯗꯨꯝ ꯀꯣꯏꯕꯒ ꯆꯠꯇ꯭ꯔꯦ
ꯎꯝ
ꯍꯦꯡꯒꯣꯜ ꯄꯣꯠ ꯆꯩ ꯀꯩꯀꯩ ꯊꯥꯔꯤꯒꯦ ꯍꯧꯖꯤꯛꯄꯣ
ꯏꯁ ꯀꯩꯁꯨꯝ ꯊꯥ ꯌꯥꯗꯦ ꯅꯣꯡ ꯇꯥꯕꯁꯤꯗ
ꯍꯥꯟꯅ ꯊꯥꯈꯤꯕꯩ ꯇꯣꯔꯣꯕꯣꯠ ꯈꯔ ꯄꯥꯜꯂꯤ ꯀꯥꯔꯣꯠ ꯈꯔ ꯄꯥꯜꯂꯤ ꯑꯗꯩ ꯄꯥꯟꯒꯨꯝꯕ ꯁꯤꯡꯒꯨꯝꯕ ꯈꯔ ꯂꯩ ꯗ꯭ꯔꯥꯒꯣꯟ ꯐ꯭ꯔꯨꯠꯄꯨꯗꯤ ꯈꯔ ꯊꯥꯍꯧꯔꯦ ꯀꯨꯝꯁꯤꯗꯤ
ꯑꯣ ꯑꯣ ꯑꯗꯨꯒꯤ ꯀꯥꯟꯅꯔꯅꯤ ꯃꯊꯪ ꯆꯍꯤꯗꯤ ꯄꯥꯜꯂꯛꯄꯁꯨ ꯌꯥꯔꯦ
ꯑꯗꯣ ꯑꯩꯅꯕꯨ ꯊꯥꯗꯤ ꯍꯦꯛꯇ ꯍꯣꯡꯕꯅꯦ ꯃꯤꯅ ꯍꯧꯖꯤꯛ ꯇꯥꯡꯉꯦ ꯇꯥꯡꯉꯦ ꯍꯥꯏꯗꯣ
ꯑꯩꯅꯕꯨ ꯄꯕꯣꯠ ꯐꯖꯅ ꯄꯨꯊꯣꯛꯑꯗꯤ ꯑꯗꯨꯝꯥꯏꯅ ꯍꯣꯡꯕꯅꯦ ꯍꯣꯉꯛꯀꯗ꯭ꯔ ꯈꯪꯗꯦ ꯑꯈꯣ ꯑꯩꯒꯗꯤ ꯑꯩꯗꯤ ꯑꯩꯈꯣꯏ ꯄꯣꯠ ꯊꯣꯛ ꯐꯖꯅ ꯂꯩꯔꯗꯤ ꯍꯦꯛꯇ ꯍꯣꯡꯉꯦꯕ
ꯎꯝ
ꯌꯣꯟꯕ ꯁꯤꯠꯇꯦ ꯁꯤꯠꯇꯦ ꯍꯦꯛꯇ ꯍꯥꯏꯌꯦꯕ ꯂꯂꯣꯟꯕꯤꯈꯩꯁꯨ
ꯎꯝ
ꯑꯗꯩ ꯑꯩꯈꯣꯏ ꯂꯩꯇ ꯄꯣꯠꯇꯨꯅꯤ ꯇꯥꯡꯉꯦ ꯇꯥꯡꯉꯦ ꯃꯤꯅ ꯇꯥꯡꯉꯦ ꯇꯥꯡꯉꯦ ꯇꯥꯡꯉꯦꯅ ꯇꯧꯅꯔꯤꯕ
ꯍꯧꯖꯤꯛꯀꯥꯟꯗꯤ ꯁꯦꯕꯣꯠꯁꯨ ꯇꯥꯡ ꯃꯥꯜꯂꯤꯅꯀꯣ
ꯀꯨꯝꯁꯤ ꯑꯩ ꯊꯥꯍꯧꯗꯦ ꯁꯦꯕꯣꯠꯇꯣ ꯑꯗꯨꯅꯅꯦ ꯀꯦꯖꯤꯗ ꯀꯌꯥ ꯄꯤ ꯍꯥꯏꯒꯦ ꯇꯥꯕ꯭ꯔꯣ
ꯈꯪꯗꯦ ꯑꯗꯨꯗꯤ ꯑꯗꯨꯗꯤ ꯌꯥꯡꯈꯩ ꯍꯨꯝꯐꯨꯒ ꯄꯤꯔꯝꯗ ꯃꯥꯜꯂꯦ ꯍꯨꯝꯐꯨ ꯌꯥꯡꯈꯩ ꯁꯨꯃꯜꯅ
ꯎꯝ ꯑꯗꯨꯏ ꯇꯥꯡꯕꯆꯤꯡꯗꯦ ꯆꯍꯤ ꯈꯨꯗꯤꯡꯒꯤ ꯑꯗꯨꯝ ꯄꯤ ꯑꯗꯨꯃꯥꯏꯅ
ꯎꯝ ꯉꯔꯥꯡꯗꯤ ꯊꯕꯛꯇꯣ
ꯀꯩꯗꯧꯔꯕ
ꯎꯝ ꯌꯥꯝ ꯅꯨꯡꯉꯥꯏꯌꯦ ꯉꯔꯥꯡꯗꯤ ꯁꯣꯁꯦꯜ ꯁꯥꯔꯚꯤꯁ ꯈꯈꯤꯇꯪ ꯇꯧꯕ ꯊꯥꯗꯣꯔꯛꯏ ꯉꯟꯇꯥꯅ ꯉꯥꯅ ꯂꯣꯏꯁꯤꯜꯂꯦ ꯄꯨꯡ ꯍꯟꯅ ꯆꯠꯁꯜꯂꯒ ꯑꯗꯨ ꯄꯣꯊꯥꯕꯁꯨ ꯌꯥꯝ ꯐꯪꯉꯦ ꯌꯥꯝ ꯅꯨꯡꯉꯥꯏ
ꯄꯩꯁꯥꯗꯤ ꯑꯗꯨꯝ ꯐꯨꯟ ꯄꯥꯟꯗꯣꯏꯔꯣ
ꯄꯥꯟꯗꯣꯏꯅꯦ
ꯎꯝ ꯅꯣꯏ ꯅꯆꯤꯟ ꯅꯥꯎ ꯀꯌꯥꯅꯣ
ꯃꯔꯤ
ꯃꯔꯤ ꯅꯨꯄꯥ ꯀꯌꯥ ꯅꯨꯄꯤ ꯀꯌꯥ
ꯄꯥ ꯑꯃ ꯅꯨꯄꯤ ꯑꯍꯨꯝ
ꯑꯣꯝ ꯐꯩ ꯅꯨꯄꯥ ꯑꯃ ꯌꯥ ꯍꯣꯏꯗꯤ ꯐꯔꯕ
ꯎꯝ ꯅꯨꯄꯤ ꯑꯃ ꯃꯌꯨꯝ ꯄꯥꯟꯈꯤꯕꯗꯨꯅꯤ ꯉꯔꯥꯡ ꯂꯥꯛꯑꯦꯅ ꯍꯥꯏꯗꯣꯛꯑꯣ
ꯅꯨꯄꯥ ꯑꯗꯨꯁꯨ ꯅꯨꯄꯤ ꯑꯍꯟꯗꯨꯏ ꯃꯅꯥꯛꯇ ꯂꯩꯈꯤꯕꯅꯦꯕ ꯊꯕꯛꯀꯤ ꯃꯥꯁꯨ ꯂꯥꯛꯑꯦ ꯑꯩꯈꯣꯏꯁꯦ ꯃꯅꯥꯎꯄꯥꯗꯨꯒ ꯉꯥꯅꯨ ꯆꯥꯅꯝꯗꯣꯏꯅꯦꯅ ꯀꯥꯡꯉꯤꯅꯦ ꯃꯃꯥꯟꯅꯕ ꯍꯣꯏꯇꯅꯦꯅ ꯈꯣꯏꯂꯣꯝꯅ ꯃꯃꯥꯟꯅꯕ ꯂꯩꯕꯗ ꯑꯗꯨꯀ ꯆꯥꯔꯒ ꯀꯪ ꯀꯥ ꯍꯅꯤꯕꯅꯣ ꯈꯪꯗꯦ ꯅꯣꯡꯁꯨ ꯁꯨꯏꯅ ꯍꯥꯏꯗꯤ ꯃꯣꯏ ꯅꯣꯡ ꯆꯠꯂꯝꯗꯣꯏ ꯃꯥꯂꯦ
ꯑꯣ ꯑꯁ ꯑꯩꯁꯨ ꯎꯌꯥꯟꯗ ꯀꯩꯍꯣꯝꯇ ꯆꯥꯕ ꯆꯠꯀꯦ ꯇꯧꯕꯅꯤ ꯁꯪꯗ꯭ꯔꯦꯅ ꯀꯤꯍꯣꯝ ꯃꯦꯂꯥꯒ ꯇꯧꯋꯦ ꯍꯥꯏ ꯊꯧꯕꯥꯜꯗ
ꯑ ꯀꯤꯍꯣꯝ ꯍꯧꯖꯤꯛꯀꯥꯟꯅꯤ
ꯊꯧꯕꯥꯜ ꯅꯠꯇ ꯌꯥꯏꯔꯤꯄꯣꯛ
ꯎꯝ ꯍꯥꯎꯕ ꯃꯇꯝꯅꯤ ꯀꯤꯍꯣꯝ ꯀꯥꯡꯗꯤ ꯀꯤꯍꯣꯝ ꯌꯥꯝ ꯄꯨꯊꯣꯛꯅꯕꯅꯦꯕ
ꯑꯩꯁꯨ ꯀꯨꯝꯁꯤꯒꯤ ꯆꯥꯗꯔꯤ ꯀꯤꯍꯣꯝꯗꯣ ꯆꯥꯅꯤꯡꯉꯦ ꯑꯗꯨ ꯆꯠꯀꯦ ꯇꯧ
ꯑꯩꯅ ꯆꯠꯄꯗꯨꯗ ꯑꯣꯏꯅ ꯂꯝ ꯒꯥꯥꯏꯗ ꯌꯣꯜꯍꯧꯋꯦ
ꯎꯝ
ꯀꯤꯍꯣꯝꯗꯣ ꯃꯉꯥ ꯃꯉꯥ ꯊꯥꯍꯧꯋꯦ ꯑꯗꯨ ꯂꯨꯄꯥ ꯆꯅꯤꯒꯤꯔ ꯈꯪꯗꯦ
ꯆꯥꯝꯃꯒꯤ ꯆꯥꯝꯃꯒꯤ ꯃꯉꯥ ꯃꯔꯤ ꯑꯗꯨꯃꯥꯏꯅ ꯇꯧꯋꯦ ꯍꯥꯏꯕꯅꯦ ꯀꯩꯅꯣ ꯆꯥꯟꯇ꯭ꯔ ꯅꯟꯗꯤꯗ ꯊꯥꯏꯗꯣ ꯆꯥꯝꯃ ꯃꯔꯤ ꯃꯔꯤ ꯇꯧꯋꯦ ꯍꯥꯏꯌꯦ
ꯑꯣ ꯑꯩꯈꯣꯏ ꯁꯤꯗ ꯇꯥꯡꯏꯤ ꯆꯥꯝꯃꯒꯤꯅꯦ ꯑꯍꯨꯝ ꯇꯧꯏ ꯑꯆꯧꯕꯅ ꯃꯆꯥꯅ ꯃꯥꯔꯤ
ꯎꯝ
ꯑꯗꯨ ꯃꯥ ꯃꯣꯏ ꯃꯥꯒꯤꯗꯨꯗꯤ ꯆꯥꯎꯗꯤ ꯆꯥꯎꯋꯤ ꯃꯉꯥ ꯇꯧꯋꯏꯗꫭ ꯆꯅꯤꯒꯤꯔ ꯀꯩꯒꯤꯅꯣ ꯈꯪꯗꯦ
ꯑꯗ ꯑꯁꯣꯝꯗꯁꯨ ꯑꯁꯣꯝꯗꯁꯨ ꯇꯥꯡꯉꯦ ꯍꯥꯏꯔꯦ
ꯎꯝ
ꯇꯥꯡꯕꯅꯦ ꯀꯨꯝꯁꯤꯗꯤ
ꯎꯝ ꯑꯩꯗꯤ ꯅꯍꯥꯟ ꯀꯤꯍꯣꯝ ꯑꯃ ꯊꯝꯃꯝꯃꯤ ꯔꯦꯛꯇ ꯑꯃ ꯊꯕꯛ ꯃꯐꯝꯗ ꯀꯅꯥ ꯊꯝꯃꯝꯃꯤꯅꯣꯗꯤ ꯈꯪꯗꯦ ꯑꯗꯣ ꯑꯩꯈꯣꯏ ꯃꯌꯥꯝ ꯈꯣꯛꯑ ꯆꯥꯊꯣꯛꯄꯅꯤ
ꯃꯄꯨ ꯊꯤꯔꯛꯇ꯭ꯔꯦ
ꯊꯤꯔꯛꯇꯦ ꯀꯅꯥꯏꯅꯣ ꯀꯅꯥꯏꯅꯣ ꯍꯪꯉꯦ ꯑꯝꯇ ꯈꯪꯗꯦꯅ ꯍꯥꯏꯅꯔꯦ ꯑꯗꯨ ꯆꯥꯊꯣꯛꯄ
ꯀꯨꯝꯁꯤꯒꯤ ꯆꯥꯗ꯭ꯔꯤ ꯀꯤꯍꯣꯝ
ꯍꯣꯡꯉꯛꯑꯀꯥꯟꯗ ꯆꯥꯔꯣ ꯍꯧꯖꯤꯛꯇꯤ ꯇꯥꯡꯉꯤꯕꯅꯤ
ꯀꯩꯅꯣ ꯍꯧꯖꯤꯛ ꯂꯣꯏꯁꯜꯂꯛꯑꯗꯧꯕꯅꯦ
ꯎꯝ
ꯏꯉꯥ ꯏꯉꯥ ꯊꯥꯗꯒꯤ ꯐꯖꯅ ꯄꯥꯜꯂꯕꯅꯦ ꯏꯉꯦꯟꯁꯤꯗꯗꯤ ꯀꯤꯍꯣꯝ ꯂꯣꯏꯁꯤꯜꯂꯛꯑꯗꯧꯕꯅꯤ ꯁꯤꯗ ꯇꯥꯡꯉꯁꯤꯗꯤ ꯍꯣꯡꯉꯔꯣꯏ ꯀꯨꯝꯁꯤꯒꯤꯗꯤ
ꯎꯝ ꯄꯣꯠꯁꯦ ꯁꯨꯝ ꯇꯥꯡꯈꯠꯂꯛꯏ
ꯎꯝ ꯃꯤꯅ ꯄꯨꯊꯣꯛꯑꯗꯤ ꯑꯗꯨꯝ ꯇꯥꯡꯉꯦ ꯑꯩꯅ ꯄꯨꯊꯣꯛꯑꯗꯤ ꯍꯣꯡꯉꯦ
ꯎꯝ
ꯑꯨꯁꯤꯠꯇꯦꯗ ꯍꯥꯏꯂꯦ ꯂꯂꯣꯟꯕꯤꯈꯥꯏꯁꯦ ꯇꯜ ꯑꯃ ꯌꯥꯎ ꯍꯤꯡꯒꯣꯡ ꯀꯣꯏꯗꯧꯕ ꯇꯟꯕ ꯑꯃ ꯌꯥꯎꯋꯦ
ꯎꯝ
ꯏꯁꯤꯡ ꯆꯥꯏꯕꯗꯅ ꯋꯥꯔꯤꯕ ꯍꯧꯅ ꯍꯣꯠꯅꯕꯅ ꯋꯥꯔꯤꯕ ꯃꯁꯤꯗ ꯆꯥꯎꯅ ꯍꯣꯠꯅꯕ ꯑꯗꯨ ꯅꯣꯡꯃ ꯅꯤꯅꯤꯗ ꯆꯥꯎꯕ ꯅꯠꯇꯦꯗꯣ
ꯎꯝ
ꯊꯥ ꯑꯃ ꯍꯦꯟꯅ ꯑꯗꯨꯝ ꯆꯪꯉꯤꯅꯤ
ꯆꯦ ꯕꯦ ꯍꫭꯏꯗꯤ ꯀꯨꯍꯣꯝ ꯊꯥꯏꯌꯦ ꯄꯥꯜꯂꯦ ꯍꯥꯏꯌꯦ ꯑꯃ
ꯀꯥꯏꯆꯤꯟꯗ ꯆꯨꯔꯨ ꯐꫭꯟ ꯃꯈꯣꯡꯁꯤꯗ ꯑꯣꯏꯔꯅꯤ ꯃꫭꯏ
ꯎꯝ ꯑꯩꯈꯣꯏꯗꯤ ꯑꯃ ꯅꯍꯥꯃꯨꯛ ꯊꯥꯈꯤꯕꯗꯣ ꯑꯃꯗꯤ ꯄꯥꯟꯒꯔꯦ ꯑꯇꯩꯗꯤ ꯁꯤꯈ꯭ꯔ ꯃꯥꯜꯂꯦ
ꯑꯩꯈꯣꯏꯗꯤ ꯅꯥꯄꯤꯁꯨ ꯁꯦꯡꯕꯤꯗꯦ ꯁꯨꯡꯖꯤꯟꯈ꯭ꯔꯕꯅꯤꯅꯦ ꯑꯗꯨꯅ
ꯑꯃꯗꯤ ꯆꯥꯍꯧꯗꯥꯏꯅꯦ
ꯎꯝ ꯊꯥꯔꫭ ꯊꯥꯔꫭ ꯄꯣꯠꯁꯤ ꯑꯣꯏꯅꯕ ꯁꯦꯝꯗ꯭ꯔꯕꯅꯤꯅ
ꯎꯝ꯫
ꯍꯟꯅ ꯌꯦꯡꯕꯤꯗ꯭ꯔꯕꯅꯤꯅ ꯑꯗꯨꯝ ꯃꯥꯡꯉꯦ꯫
ꯏꯃꯥ ꯑꯁꯤꯒꯤꯗ ꯍꯩꯈꯥ ꯄꯥꯝꯕꯤ ꯑꯃ ꯑꯃꯇꯪ ꯄꯥꯜꯂꯝꯕꯗꯣ ꯃꯊꯪ ꯆꯍꯤꯗꯗꯤ ꯄꯥꯜꯂꯛꯇꯣꯏ ꯃꯥꯂꯀꯣ ꯃꯌꯥꯝ꯫
ꯎꯝ꯫
ꯀꯔꯝꯕ ꯍꯩꯈꯥꯅꯣ ꯈꯪꯗꯦꯁꯦ꯫
ꯑꯁꯤ ꯀꯥꯂꯦꯟ ꯍꯩꯈꯥꯅꯦ ꯕꯤꯗ꯭ꯌꯥꯂꯛꯁꯃꯤꯍꯣꯏꯒꯤ ꯀꯣꯟꯗꯣꯡꯗ ꯍꯧꯕꯗꯣ
ꯎꯝ꯫
ꯑꯗꯨꯏꯗꯨꯗꯤ ꯍꯦꯛꯇ ꯏꯅꯦꯝ ꯅꯦꯝꯈ ꯌꯣꯝꯒꯩ ꯄꯥꯟ ꯖꯥꯅꯤ꯫
ꯑꯗꯨꯒꯤ ꯗꯥꯔꯔꯕ꯫
ꯅꯠꯇꯦ ꯁꯃꯥꯅꯟꯗ ꯍꯣꯏꯒꯤ ꯙꯥꯔ ꯃꯣꯏꯒꯤ ꯃꯅꯤꯡꯗ ꯍꯧꯕꯗꯣ ꯅꯣꯡꯃ ꯂꯩꯔꯨꯕꯗꯣ ꯑꯩꯈꯣꯏꯅ꯫
ꯎꯝ ꯑꯗꯨ ꯈꯪꯍꯧꯗ꯭ꯔꯦ꯫
ꯑꯩꯅ ꯂꯩꯔꯨꯕꯅꯦ꯫ ꯀꯣꯔꯔꯣꯅꯥ ꯃꯇꯝꯗꯨꯗꯨꯗ꯫
ꯍꯥꯎꯕ꯭ꯔꯣ꯫
ꯍꯥꯎꯋꯦ ꯊꯝꯃꯦ꯫
ꯑꯣ ꯑꯗꯨ ꯈꯔ ꯃꯊꯪ ꯆꯍꯤꯗꯗꯤ ꯄꯥꯜꯂꯛꯑꯅꯤ ꯁꯤꯗꯤ꯫
ꯎꯝ꯫ ꯑꯁ ꯅꯣꯡ ꯇꯥꯕꯁꯤ ꯕꯣꯔꯤꯡ ꯆꯨꯏꯗ꯫
ꯎꯝ꯫
ꯇꯧꯕꯝ ꯂꯥꯛꯐꯝ ꯈꯪꯗꯦ ꯀꯩꯗꯧꯔꯒ ꯀꯩꯗꯧꯔ ꯂꯩꯗꯣꯏꯅꯣ ꯈꯪꯗꯦ꯫
ꯎꯝ ꯐꯣꯟ ꯌꯦꯡꯉꯒ ꯂꯩ꯫ ꯑꯩꯖꯤ ꯊꯕꯛ ꯆꯠꯀꯗꯧꯃꯤ ꯅꯣꯡ ꯆꯨꯁꯟꯕꯁꯤ ꯇꯜꯂꯦꯍꯦ꯫
ꯎꯝ꯫ ꯆꯨꯗ꯭ꯔꯦ ꯆꯨꯗ꯭ꯔꯦ ꯍꯥꯏ ꯂꯥꯢꯖꯤꯁꯨ ꯋꯥꯔꯕ ꯖꯥꯠꯅꯤ ꯆꯨꯔ ꯆꯨ ꯆꯨꯏ ꯍꯥꯏ꯫ ꯇꯧꯕꯗꯤ ꯅꯨꯡꯗꯥꯡ ꯅꯨꯡꯗꯥꯡ ꯆꯨꯔꯒ ꯑꯌꯨꯛ ꯅꯨꯡꯊꯤꯟ ꯍꯥꯡꯉꯗꯤ ꯐꯕ ꯊꯕꯛ ꯆꯠ ꯇꯧꯕ ꯃꯇꯝꯗ꯫
ꯎꯝ꯫
ꯑꯗꯨ ꯑꯣꯏꯁꯨ ꯅꯣꯡ ꯆꯨꯁꯟꯈ꯭ꯔꯗꯤ ꯊꯕꯛ ꯇꯧ ꯌꯥꯗꯦ꯫ ꯍꯤꯡꯒꯣꯜ ꯌꯦꯡꯕꯖꯨ ꯌꯥꯗꯦ ꯑꯃ ꯇꯧꯕꯁꯨ ꯌꯥꯗꯦ ꯀꯩꯗꯧꯅꯤ꯫ ꯃꯤ ꯃꯀꯨꯝ ꯃꯊꯥꯅꯦꯅ ꯆꯨꯖꯔꯛꯏꯅꯤ꯫ ꯑꯁ ꯃꯃꯥꯡꯕ ꯂꯕꯨꯛ ꯀꯥꯇꯤ ꯑꯥ ꯂꯧ ꯄꯥꯟ ꯌꯥꯗꯅ ꯀꯪ ꯀꯪꯗꯅ ꯏꯁꯤꯡ ꯍꯩꯇꯗꯅ ꯈꯣꯏ ꯌꯥꯗꯅ ꯌꯥꯝ ꯂꯩꯔꯝꯕꯅꯤ꯫
ꯎꯝ꯫
ꯍꯧꯖꯤꯛ ꯏꯉꯦꯟ ꯌꯧꯔꯛꯄꯗꯤ ꯂꯧ ꯄꯦꯡꯕ ꯃꯇꯝ ꯌꯧꯔꯛꯑꯗꯧꯅꯦꯕ ꯑꯗꯣ ꯍꯧꯖꯤꯛꯐꯥꯎ ꯑꯃꯕꯧ ꯄꯥꯟꯅꯗ꯭ꯔꯔꯤ ꯀꯃꯥꯏꯅ ꯇꯧꯗꯣꯏ ꯅꯣ ꯈꯡꯗꯦ꯫
ꯑꯗꯨꯗꯤ ꯊꯦꯡꯉꯅꯤꯅꯦ꯫
ꯑ ꯊꯦꯡꯅ ꯑꯗꯨꯃꯥꯏꯅ ꯄꯥꯜꯂꯦꯅ ꯑꯗꯨꯒ ꯐꯧ ꯃꯔꯨ ꯈꯔꯒ ꯂꯨ ꯂꯨꯞꯄ ꯍꯧꯔꯛꯄ ꯈꯨꯅꯥꯡ ꯁꯥꯛꯄꯒꯤ ꯇꯥꯏꯃꯤꯡꯗꯨꯗ ꯊꯤꯡꯉꯦꯅ ꯑꯃꯨꯛ ꯀꯥꯏꯁꯟꯗꯣꯏꯁꯦ ꯄꯥꯛꯆꯨ ꯆꯨꯔ ꯃꯦꯔꯥ ꯍꯤꯌꯥꯡꯒꯩꯒꯤꯗꯣ꯫
ꯅꯍꯥꯟꯃꯨꯛꯁꯨ ꯂꯧ ꯃꯔꯛꯇ ꯅꯠꯇꯔꯥ ꯊꯤꯡꯉꯦꯟ ꯀꯥꯏꯒꯤꯕꯗꯣ ꯂꯧ
ꯑꯡ ꯍꯥ꯫
ꯐꯧ ꯌꯥꯝ ꯃꯥꯡꯅꯒꯤꯕ꯭ꯔꯥ ꯀꯩꯅꯣꯝ ꯇꯧꯕꯅꯦ
ꯃꯥꯡꯉꯦ ꯑꯃꯝꯕꯥꯎ ꯆꯥꯗ꯭ꯔꯦ ꯂꯣꯛꯇ꯭ꯔꯦꯗꯅ꯫ ꯑꯗꯣ ꯄꯥꯜꯂꯝꯗꯥꯏꯗ ꯁꯨꯃꯥꯏꯅ ꯅꯣꯡ ꯇꯥꯗꯅ ꯋꯥꯕ ꯑꯗꯒꯤ ꯐꯧ ꯄꯥꯜ ꯋꯥꯅꯕ ꯏꯁꯤꯡ ꯆꯤꯡꯉꯒꯒ ꯄꯥꯜꯂꯦꯒ ꯑꯗꯨꯒ ꯐꯧ ꯆꯥꯔꯝꯗꯥꯏ ꯂꯣꯛꯑꯝꯗꯥꯏꯗꯅ ꯊꯦꯡꯉꯦꯟ ꯀꯥꯏꯁꯜꯂꯛꯄ ꯑꯁ ꯄꯨꯔꯥ ꯕꯦꯔꯥꯅꯤꯗ꯫ ꯅꯣꯡꯖꯨ ꯅꯨꯡꯁꯥ ꯆꯥꯡ ꯅꯥꯏꯔꯛꯇ꯭ꯔꯤꯁꯦ ꯎ ꯋꯥ ꯃꯌꯥꯝ ꯌꯥꯝ ꯊꯠꯄꯒꯤꯅꯦꯕ
ꯎꯝ
ꯎꯃꯪ ꯀꯣꯛꯊꯣꯔꯛꯑꯦ ꯆꯤꯡꯒꯥꯁꯦ ꯁꯤꯡ ꯌꯥꯝꯕꯗ ꯂꯣꯏ ꯀꯣꯛꯊꯣꯛꯄ ꯍꯥꯎꯅ ꯂꯣꯏ ꯀꯣꯛꯊꯣꯔꯛꯄꯗꯣ ꯑꯗꯨꯒꯤꯅꯦꯕ ꯅꯣꯡꯖꯨ ꯅꯨꯡꯁꯥꯒꯤ ꯈꯟ ꯀꯥꯏꯔꯛꯏꯁꯦ ꯁꯥꯔ ꯑꯃꯨꯛꯁꯥ ꯁꯥꯕ ꯏꯪꯉ ꯄꯨꯛ ꯏꯪ ꯏꯪꯉ ꯇꯧꯔꯛꯏꯁꯦ ꯑꯗꯩ ꯃꯇꯝ ꯆꯥꯅ ꯅꯣꯡ ꯆꯨꯔꯛꯇ꯭ꯔꯤꯕ
ꯍꯧꯖꯤꯛꯇꯤ ꯁꯤꯖꯟꯁꯦ ꯌꯥꯝ ꯑꯣꯟꯕꯗꯧꯅ ꯇꯧꯋꯤꯗ
ꯑꯣꯜꯂꯦ ꯃꯍꯧꯁꯥꯗꯤ ꯁꯤ ꯊꯥꯗꯅ ꯅꯣꯡ ꯆꯨꯕ ꯁꯤ ꯊꯥꯗꯅ ꯅꯨꯡꯁꯥ ꯁꯥꯕ ꯁꯤ ꯊꯥꯗꯅ ꯏꯪꯕꯅ ꯇꯧꯔꯝꯃꯤꯗꯅ
ꯎꯝ
ꯍꯧꯖꯤꯛꯇꯤ ꯑꯗꯨ ꯃꯇꯝ ꯁꯨꯡꯉꯥꯏꯅꯈ꯭ꯔꯦꯕ ꯁꯤꯖꯟꯁꯦ ꯖꯨꯅꯤꯡ ꯀꯥꯄꯛꯁꯦꯁꯨꯨꯅꯤ